ꯇꯥꯕ꯭ꯔꯥ ꯎꯝ ꯇꯥꯏꯌꯦ ꯇꯥꯏ ꯑꯥ ꯇꯥꯏꯌꯦ
ꯑꯥ ꯑꯥ
ꯇꯥꯏꯀꯣ
ꯑꯥꯎ ꯇꯥꯌꯦ
ꯎꯝ ꯉꯁꯥꯏꯗꯣ ꯀꯥꯏ ꯂꯩꯍꯧꯈ꯭ꯔꯦ ꯑꯩꯒꯤ ꯋꯥꯔꯤꯗꯣ ꯂꯦꯝꯊꯣꯏꯒꯤ ꯀꯤꯇꯥꯗ ꯂꯩꯍꯧꯈ꯭ꯔꯅꯦ
ꯇꯥꯕ꯭ꯔ
ꯎꯝ ꯎꯝ ꯈꯣꯏꯒꯤ ꯋꯥꯔꯤꯗꯣ
ꯍꯜꯂꯣ
ꯇꯥꯏꯀꯣ ꯑꯥ ꯇꯥꯏ ꯇꯥꯏ
ꯇꯥꯕꯔꯣ
ꯇꯥꯏ ꯇꯥꯏ
ꯑꯣ ꯇꯨꯝꯕꯒꯤ ꯋꯥꯔꯤ
ꯎꯝ ꯎꯝ ꯂꯤꯝꯇꯣꯏꯒꯤ ꯀꯤꯛꯇꯗ ꯂꯩꯍꯧꯈ꯭ꯔꯦꯕ
ꯑꯩ ꯒꯤ ꯈꯟꯇꫪꯃꯦ
ꯍ ꯑꯗꯣ ꯅꯣꯏꯗꯤ ꯅꯆꯤꯟꯅꯥꯎ ꯀꯌꯥ ꯂꯩꯒꯦ ꯅꯣꯏꯒꯤ
ꯑ ꯑꯥꯍꯥꯟꯕꯅꯦ ꯑꯗꯨ ꯒꯥ ꯑ ꯑꯍꯥꯟ ꯑꯍꯥꯟꯕꯅꯦ ꯍꯥꯏꯒꯗ꯭ꯔꯥ
ꯎꯝ ꯑꯍꯟ
ꯆꯨꯝꯕꯔ ‌ꯑꯥ‌ ꯑꯩꯅ ꯑꯍꯟ ꯅꯨꯃꯦ ꯑꯗꯨꯒ ꯑꯩ ꯏꯅꯥꯎ ꯅꯨꯄꯤ ꯑꯃꯒ ꯑꯩ ꯏꯅꯥꯎ ꯅꯨꯄꯥ ꯑꯃꯒ
ꯑꯣ
ꯎꯝ
ꯏꯅꯥꯎ ꯅꯨꯨꯄꯤꯗꯤ ꯆꯍꯤ ꯀꯌꯥ ꯁꯨꯔꯒꯦ
ꯆꯍꯤ ꯀꯨꯟꯃꯔꯤ
ꯑ ꯀꯥꯏꯗ ꯀꯥꯏꯗ ꯀꯥꯒꯦ ꯃꯥꯗꯤ
ꯃꯥꯗꯤ ꯑꯦꯝ ꯌꯨꯗ ꯃꯥꯁꯨ ꯂꯣꯏꯔꯦ
ꯅꯠꯇꯦ ꯍꯥꯏ ꯁ꯭ꯀꯨꯜꯒ ꯍꯥꯏꯌꯔ ꯁꯦꯀꯦꯟꯗꯔꯤꯒ
ꯑꯣ ꯆꯞ ꯃꯥꯟꯅꯩ
ꯅꯪꯒꯥ ꯑꯣ ꯅꯪ ꯈꯪꯗ꯭ꯔꯗꯤ ꯅꯅꯥꯎ ꯅꯨꯄꯤ ꯈꯪꯂꯝꯒꯗ꯭ꯔꯥ ꯑꯗꯨꯗꯤ
ꯉꯝꯕꯁ ꯌꯥ ꯍꯥꯏ
ꯎꯝ ꯈꯉꯝꯕꯁꯨ ꯌꯥꯏ
ꯑꯩꯁꯨ ꯍꯥꯟꯅꯗꯤ ꯌꯨ ꯕꯤ ꯑꯦꯁꯇ ꯀꯥꯔꯝꯕꯅꯤꯀꯣ ꯍꯥꯏꯗꯤ ꯀ꯭ꯂꯥꯁ ꯄ꯭ꯔꯥꯏꯃꯥꯔꯤꯒꯤ ꯅꯔꯖꯔꯤꯗꯤ ꯀꯥꯔꯤꯉꯩꯗ
ꯑꯣ
ꯀ꯭ꯂꯥꯁ ꯕꯤ ꯗ ꯒꯤ ꯇꯣꯛꯈ꯭ꯔꯦ ꯑꯦꯗ ꯀꯩꯗ
ꯎꯝ
ꯁꯤ ꯇꯝꯄꯥꯛꯇ ꯑꯃꯨꯛ ꯂꯥꯛꯄ ꯀꯣ
ꯑꯣ ꯑꯗꯨ ꯃꯤ ꯕꯦꯁꯇ ꯀꯥꯔꯗꯤ ꯑꯩꯈꯣꯏ ꯈꯪꯒꯗꯕꯅꯤ
ꯍꯣꯏ ꯍꯣꯏ ꯈꯪꯖꯕꯅꯤ ꯎꯝꯝ ꯎꯝ ꯎꯝ
ꯎ
ꯈꯪ ꯉꯝꯒꯗꯕꯅꯤꯗ ꯍꯣꯏ ꯑ ꯈꯪꯕꯁꯨ ꯑꯗꯨꯝ ꯈꯔ ꯂꯩꯕꯀꯣ ꯑꯩ ꯍꯥꯏꯔꯛꯑꯗꯤ ꯅꯪꯁꯨ ꯈꯪꯒꯅꯤ
ꯕꯥ
ꯑꯩꯗꯤ ꯁꯤꯅꯤꯌꯔ ꯖꯨꯅꯤꯌꯔ ꯍꯥꯏꯕꯅꯦ
ꯑ ꯑꯥ
ꯎꯝ
ꯈꯪꯉꯤꯗ ꯑꯩꯈꯣꯏꯒꯤ ꯃꯤꯁꯤꯡ ꯂꯣꯏꯅ ꯑꯩꯈꯣꯏ ꯒꯤꯗꯤ ꯅꯨꯄꯥ ꯉꯥꯛꯇ ꯑꯣꯏꯌꯦꯕ ꯅꯨꯄꯥ ꯇꯔꯦꯠꯅꯦꯕ
ꯑꯣ
ꯂꯣꯏꯅ ꯂꯩꯇꯦ ꯏꯕꯤ ꯑꯁꯗ ꯑꯗꯨꯝ ꯑꯗꯨꯗ ꯑꯩꯅ ꯅꯝꯕꯔ ꯁꯤꯛꯁꯇ ꯑ ꯇꯔꯤꯛꯁꯨꯨꯕ ꯍꯥꯏ
ꯑꯥ
ꯑꯗ ꯑꯩꯒꯤ ꯏꯌꯥꯝꯕꯁꯤꯡꯁꯨ ꯑꯗꯨꯗ ꯑꯗꯨꯝ ꯀꯥꯕꯅꯦꯕ
ꯎꯝ ꯅꯨꯄꯤ ꯊꯤꯔꯕ꯭ꯔꯥ
ꯎꯝ ꯃꯔꯤꯗꯤ ꯊ꯭ꯔ
ꯑ
ꯑꯩꯒꯤ ꯍꯦꯛ ꯃꯊꯛꯇ ꯂꯩꯕꯖꯨ ꯆꯍꯤꯗꯤ ꯈꯔꯗꯤ ꯍꯜꯂꯕꯅꯦ ꯑꯩ ꯏꯕꯥꯅꯤꯗ ꯀꯒꯦꯞ ꯈꯔ ꯂꯩꯕꯀꯣ
ꯑꯣ ꯑꯣ
ꯎ ꯍꯟꯗꯛꯁꯦ ꯊꯥꯔꯇꯤ ꯑꯣꯏꯔꯅꯤ
ꯑꯣ ꯑꯗꯨꯒ ꯅꯪꯒꯤ ꯅꯅꯥꯎ ꯅꯨꯄꯥꯁꯤꯡꯗꯤ ꯁ꯭ꯀꯨꯜ ꯀꯥꯔꯤꯕ꯭ꯔꯥ
ꯎꯝ ꯏꯅꯥꯎꯅꯨꯄꯥꯁꯨ ꯕꯦꯁꯇ ꯀꯥꯕꯅꯦ
ꯅꯪ ꯐꯥ ꯑꯥ ꯆꯍꯤ ꯀꯌꯥꯒꯤ ꯕꯦꯆꯅꯣ
ꯃꯥꯗꯤ ꯑꯁ ꯑꯗꯨꯝ ꯔꯤꯄꯤꯠ ꯇꯧꯕꯒꯤ ꯌꯥꯝꯗꯕꯅꯤꯗꯦ ꯆꯍꯤꯗꯤ ꯈꯦꯠꯅꯗꯦꯕꯀꯣ ꯑꯗꯨ ꯑꯣꯢꯔꯒꯁꯨ ꯀ꯭ꯂꯥꯁꯇꯤ ꯌꯥꯝ ꯈꯦꯠꯅꯕꯅꯤ ꯏꯕꯥꯅꯤꯖꯦ ꯑꯗꯨꯝ ꯔꯤꯄꯤꯠ ꯇꯧꯕꯒꯤ
ꯎꯝ ꯍꯥꯏꯗꯤ ꯍꯧꯖꯤꯛꯀꯥꯟꯁꯨ ꯁ꯭ꯀꯨꯜ ꯀꯥꯔꯤꯕ꯭ꯔꯕꯥ
ꯑꯥ ꯍꯧꯖꯤꯛ ꯍꯟꯗꯛꯁꯦ ꯃꯥ ꯀꯣꯂꯦꯖ ꯀꯥꯒꯗꯧꯔꯤ ꯀꯥꯒꯅꯤ ꯀꯥꯅꯤꯉꯥꯏꯅ ꯇꯧꯔꯦ ꯃꯤꯡ ꯆꯟꯕ ꯂꯣꯏꯔꯦ
ꯂꯥꯁꯇ ꯅꯝꯕꯔ ꯑꯩꯠ ꯄꯨꯔꯥ ꯅꯝꯕꯔ ꯁꯚꯦꯟ ꯕꯨꯔꯥ ꯅꯪꯅ ꯍꯥꯏꯔꯤꯁꯦ
ꯅꯝꯕꯔ ꯁꯚꯦꯟ ꯑꯩ ꯅꯝꯕꯔ ꯁꯤꯛꯁꯅꯤꯅ
ꯑꯣ ꯑꯗꯨ ꯑꯣ ꯑꯣ ꯑꯣ ꯆꯃꯦ ꯆꯃꯦ ꯎꯝ ꯎꯝ
ꯑꯩꯈꯣꯏꯖꯦ ꯑꯦꯠ ꯅꯠꯇꯦ ꯑꯩꯈꯣꯏꯖꯦ ꯑꯁꯦꯡꯕꯗꯤ ꯀꯩꯅꯣ ꯍꯧꯖꯤꯛꯇꯤ ꯁꯚꯦꯟ ꯂꯩꯕꯀꯣ
ꯑꯥ
ꯑꯗꯣ ꯁꯦꯡꯕꯗꯤ ꯑꯦꯠ ꯑꯣꯏꯒꯗꯕꯅꯤꯕ ꯑꯃꯗꯣ ꯑꯍꯟ ꯈ꯭ꯋꯥꯏ ꯑꯍꯟꯕ ꯑꯉꯥꯡ ꯑꯣꯏꯔꯤꯉꯩꯗ ꯂꯩꯈꯤꯗ꯭ꯔꯕ
ꯑꯣ ꯑꯣ
ꯑꯗꯨꯁꯨ ꯅꯨꯄꯥ ꯑꯣꯏꯕꯅꯦ
ꯑꯣ
ꯑꯗꯨꯒ ꯏꯌꯥꯝꯕꯁꯤꯡ ꯏꯌꯥꯝꯕꯁꯤꯡꯅ ꯄꯣꯛꯄ ꯑꯉꯥꯡꯁꯤꯡꯁꯨ ꯂꯣꯏꯅ ꯅꯨꯄꯥ ꯉꯥꯛꯇ ꯑꯣꯏꯕ
ꯑꯁ ꯅꯨꯄꯥꯒꯤ ꯖꯤꯟ ꯉꯥꯛ
ꯑꯥ ꯅꯨꯄꯥꯒꯤ ꯖꯤꯟ ꯉꯥꯛꯇ
ꯋꯥꯏ ꯖꯤꯟ ꯉꯥꯛꯇ ꯎꯝ
ꯎꯝ
ꯋꯥꯏ ꯄꯥꯔꯐꯨꯜ ꯖꯤꯟ
ꯅꯨꯄꯥ ꯄꯥꯝꯃꯗꯤ ꯑꯩꯈꯣꯏꯗ ꯂꯥꯛꯑꯣ
ꯢꯁ
ꯑꯥ ꯑꯥ ꯑꯩꯈꯣꯏꯗ ꯊꯥꯔꯛꯑꯣ ꯑꯗꯨꯝ ꯅꯨꯄꯥ ꯄꯤꯒꯅꯤ ꯅꯩꯢꯅ ꯃꯤ ꯑꯍꯨꯝꯅꯦꯕ
ꯎꯝ ꯍꯣꯏ
ꯑ
ꯑꯗꯣ ꯅꯪ ꯅꯪꯒꯤ ꯅꯌꯨꯝꯕ ꯃꯆꯥꯁꯤꯡꯗꯤ ꯁ꯭ꯀꯨꯜ ꯀꯥꯕ ꯂꯩꯔꯕ꯭ꯔꯥ
ꯍꯣꯏ ꯀ꯭ꯂꯥꯁ ꯇꯨꯗ ꯀꯥꯕꯁꯨ ꯂꯩꯔꯦ ꯈ꯭ꯋꯥꯢ ꯑꯍꯟꯗꯣ ꯃꯥ ꯇ꯭ꯔꯦꯟꯀꯤꯗ ꯑꯗꯨꯝ ꯀꯥꯕꯅꯤ ꯍꯟꯗꯛꯇꯤ ꯏꯕꯦꯁꯇ ꯀꯥꯕ ꯂꯩꯇ꯭ꯔꯦ ꯍꯟꯗꯛꯇꯤ
ꯑꯣ ꯑꯣ
ꯇ꯭ꯔꯦꯅꯤꯇꯤꯗ ꯉꯥꯛꯇ ꯆꯠꯅꯔꯦ ꯍꯟꯗꯛꯇꯤ
ꯑꯣ
ꯑꯗꯣ ꯅꯣꯏꯗꯤ ꯈꯨꯟꯗ ꯑꯗꯨꯝ ꯃꯤꯡ ꯆꯟꯗꯕ꯭ꯔꯥ
ꯃꯤꯡ ꯆꯟꯕ ꯍꯥꯏꯗꯤ ꯀꯩꯅꯣ
ꯈꯨꯟꯗ ꯃꯤꯡ ꯂꯩꯕ꯭ꯔꯥꯕ ꯅꯣꯏ
ꯂꯩ
ꯂꯩꯔꯝꯅꯤꯗ
ꯈꯪꯗꯕ꯭ꯔꯥ ꯆꯥꯔꯁꯇꯤ ꯀꯥꯏꯗ ꯀꯥꯒꯦ
ꯑꯣ ꯑꯗꯨ ꯑꯗꯨꯒꯤꯔꯥ ꯑꯗꯨ ꯑꯗꯨꯒꯤꯔ ꯑꯣ ꯑꯗꯨꯗꯤ ꯈꯨꯟꯒꯤꯗ ꯀꯥꯏ
ꯀꯩꯗꯥ
ꯑꯥ ꯍꯗ ꯑ ꯑ
ꯇꯤꯚꯤ
ꯏ ꯕꯦꯡꯡꯂꯣꯡ
ꯑꯗꯣ ꯇ꯭ꯔꯤꯅꯤꯇꯤ ꯃꯅꯥꯛꯇ ꯂꯩꯕꯗꯨꯔꯣ
ꯑꯗꯨꯗꯤ ꯅꯠꯇꯦ ꯑꯥꯗ
ꯃꯈꯥꯗ ꯃꯈꯥꯗ
ꯎꯝ ꯎꯝ ꯃꯈꯥꯗ ꯊꯛꯇꯕ ꯅꯠꯇꯕ ꯃꯈꯥꯗ
ꯑꯣ ꯇꯃꯦꯡꯂꯣꯡꯁꯦ ꯑꯅꯤ ꯂꯩꯀꯣ ꯑꯗꯨꯗꯤ ꯇꯃꯦꯡꯂꯣꯡꯕꯨ ꯇꯤꯁꯇꯔꯁꯦ
ꯎꯝ ꯎꯝ ꯑꯅꯤ ꯂꯩ ꯑꯃꯅ ꯇꯤꯚꯤ ꯁꯤꯁꯤ ꯑꯃꯅ
ꯎꯝ ꯀꯟꯐ꯭ꯌꯨꯁ ꯌꯥꯝ ꯆꯠꯂꯦꯕ ꯅꯣꯏꯒꯤꯁꯦ
ꯍꯣꯏ ꯍꯣꯏ ꯑꯗꯨꯝ ꯆꯠꯀꯅꯤꯒꯦ
ꯆꯠꯇꯦ ꯒ꯭ꯌꯥꯟ ꯇꯥꯕ ꯉꯝꯗꯦꯕ ꯌꯥꯏ ꯌꯥꯏ
ꯎꯝ
ꯑ
ꯃꯔꯛ ꯃꯔꯛꯇꯗꯤ ꯑꯗꯨꯝ ꯂꯥꯛꯄ꯭ꯔꯥ ꯑꯩꯈꯣꯏ ꯈꯨꯟꯗ
ꯎꯝ ꯂꯥꯛꯑꯦ ꯃꯅꯕꯁꯨ ꯈꯔ ꯂꯩꯕꯅꯤꯅꯀꯣ
ꯑꯣ ꯑꯣ
ꯅꯝꯕꯔꯔꯤꯡꯗꯣ ꯈꯪꯔꯝꯒꯅꯤꯗ ꯃꯥꯗꯤ ꯐꯥꯎꯕꯅꯤꯅ
ꯀꯅꯥ
ꯅ
ꯑ ꯀꯪꯗꯦ
ꯑꯦꯊꯂꯤꯛ ꯑꯣꯏꯕꯅꯦ ꯃꯥꯗꯤ
ꯑꯣ ꯑꯣ ꯀꯦꯠꯂꯤꯛꯁꯤꯡꯕꯨꯗꯤ ꯑꯩꯗꯤ ꯑꯝꯇꯁꯨ ꯈꯪꯗꯦ
ꯑ ꯅꯡ ꯀꯦ ꯁꯤꯅꯦꯕ ꯑꯃ ꯃꯥꯅ
ꯎꯝ ꯎꯝ
ꯑꯗꯨꯒꯅꯦ ꯑꯗꯨꯒ ꯁꯪꯕꯝꯗꯤ ꯈꯪꯕ꯭ꯔꯥ
ꯎ ꯎꯝ ꯑꯥ ꯃꯥꯖꯨ ꯀꯦꯊꯂꯤꯛꯔꯥ
ꯅꯠꯇꯦ ꯃꯥꯗꯤ ꯀꯦꯊꯂꯤꯛ ꯅꯠꯇꯦ ꯃꯥꯅ ꯃꯊꯛꯀꯤꯗ ꯑꯣꯏꯕ꯭ꯔꯥ ꯈꯪꯗꯦꯅꯦ ꯃꯊꯛꯀꯤ ꯗꯤ ꯕꯤ ꯁꯤꯗ ꯑꯣꯏꯕꯔ꯭
ꯃꯊꯛꯀꯤ ꯃꯤꯖꯤꯡꯖꯨ ꯑꯩ ꯌꯥꯝꯅ ꯈꯪꯗꯦ ꯑꯩꯈꯣꯏꯒꯤ ꯃꯤ ꯀꯩꯅꯣ ꯆꯥꯔꯖ ꯆꯞ ꯃꯥꯟꯅꯁꯨ ꯀꯣ
ꯑꯥ
ꯌꯥꯝ ꯈꯪꯗꯦꯕ
ꯑꯥ
ꯃꯤ ꯌꯥꯝ ꯈꯪꯗꯕꯅꯤ ꯍꯥꯏꯗꯤ ꯌꯥꯝꯅ ꯈꯟꯖꯕꯅꯤ ꯑꯝ ꯑꯦ ꯅꯪ
ꯑꯩꯁꯦ ꯑꯩꯒꯤ ꯑꯩꯒꯤ ꯏꯃꯨꯡꯒꯤ ꯃꯤ ꯐꯥꯎꯕ ꯈꯪꯅꯗꯦꯗ ꯑꯩꯗꯤ
ꯑꯣꯏꯕꯅꯦ ꯑꯩꯁꯨ
ꯅꯣꯏꯗꯤ ꯑꯩꯈꯣꯏꯒꯤ ꯔꯤꯂꯦꯇꯤꯞꯁꯤꯡ ꯎ ꯌꯨꯝꯒꯤ ꯃꯤꯁꯤꯡꯗꯣ
ꯑ
ꯂꯩꯇ꯭ꯁꯤꯡꯗꯣ ꯈꯨꯟꯗ ꯌꯥꯝꯅ ꯂꯩꯕ
ꯑ
ꯂꯨꯀꯥꯏ ꯈꯏꯗꯤ ꯃꯣꯏꯀꯤ ꯂꯥꯞꯅ ꯂꯩꯕ ꯐꯖꯕꯒꯤ ꯍꯥꯏꯒꯗ꯭ꯔꯥ ꯎꯝ ꯑꯗꯨꯒꯤ ꯇꯣꯏꯅ ꯎꯗꯣꯔꯤꯀꯣ
ꯌꯥꯝ ꯂꯥꯞꯄꯃꯛꯇꯤ ꯅꯠ ꯅꯠꯇꯦꯅ ꯑꯗꯨ ꯑꯣꯏꯔꯁꯨ
ꯎꯝ ꯑꯗꯨ ꯑꯣꯏꯔꯖꯨ ꯚꯤꯖꯤꯠ ꯇꯣꯏꯌꯦꯕ ꯃꯇꯝ ꯌꯥꯝ ꯂꯩꯇꯕ ꯍꯥꯏꯒꯗ꯭ꯔꯥ ꯑ ꯈꯪꯗꯦꯗ ꯑꯗꯨꯝ ꯋꯥꯟꯁ ꯑꯦꯟ ꯏꯌꯥꯔ ꯀꯣ ꯚꯤꯖꯤꯠ ꯇꯧꯕꯗꯣ ꯒꯦꯗꯔꯤꯡ ꯇꯧꯕꯗꯣ ꯐꯦꯃꯤꯂꯤꯒꯤ ꯑꯗꯨꯒꯨꯝꯕ ꯃꯇꯝ ꯈꯛꯇ ꯎꯕꯒꯤ ꯈꯣꯏꯒꯤ ꯂꯤꯠ ꯇꯦꯐꯀꯤ ꯃꯁꯛꯁꯨ ꯐꯖꯅ ꯈꯪꯗꯕꯅꯤ
ꯑꯣ ꯑꯣ ꯑꯣ ꯌꯥꯏ ꯌꯥꯏ ꯑꯗꯨ ꯅꯪ ꯑꯩ ꯍꯧꯖꯤꯛ ꯀꯩꯅꯣ ꯑꯥꯏꯖꯤꯗ ꯐꯣꯂꯣ ꯇꯧꯕꯗꯣ
ꯎꯝ
ꯑꯗꯨꯗ ꯅꯪꯒꯤ ꯑꯩꯒꯤ ꯃꯤꯆꯤꯌꯦꯜ ꯐꯣꯂꯣꯋꯔ ꯑꯃ ꯂꯩꯌꯦꯕꯀꯣ
ꯀꯅꯥ
ꯏꯕꯥꯅꯤꯒꯤ ꯃꯤꯆꯨꯋꯦꯜꯐ ꯐꯣꯂꯣꯋꯔ ꯑꯃ ꯂꯩ
ꯑꯣ ꯑꯣ ꯑꯣ ꯀꯅꯥꯔ
ꯏꯕꯥꯅꯤꯒꯤ ꯁꯤꯅꯤꯌꯔ ꯒꯨꯝꯕ ꯑꯣꯏꯔꯝꯅꯤ ꯀ꯭ꯂꯥꯁ ꯑꯃꯒꯨꯝꯕ
ꯀꯅꯥꯅꯣ
ꯑꯁꯨ ꯄ꯭ꯔꯣꯖꯦꯛꯇꯒꯤ ꯑꯣꯏꯕꯅꯦ ꯄ꯭ꯔꯣꯖꯦꯛꯇꯒꯤ
ꯑꯗꯣ ꯀꯅꯥꯅꯣ ꯍꯥꯏꯕ
ꯅꯣꯏ ꯆꯦ ꯅꯣꯏ ꯏ ꯆꯦ ꯏ ꯆꯥꯏꯒꯤ ꯁꯤꯅꯤꯌꯔꯅꯦ ꯃꯣꯏꯅ ꯐꯥꯔꯁ ꯄꯦꯖ ꯑꯣꯏꯕ
ꯑꯩꯈꯣꯏ ꯐꯔꯁ ꯕꯦꯠꯁꯅꯦ
ꯑꯣ ꯋꯥꯔꯣ ꯑꯗꯨꯗꯤ ꯅꯣꯏ ꯅꯣꯏ ꯀ꯭ꯂꯥꯁꯃꯦꯠꯅꯤꯅ ꯑꯗꯨꯗꯤ ꯍꯥꯥ
ꯑꯁꯇ꯭ꯔꯤꯂꯤꯇꯥ ꯕꯨꯔꯥ
ꯑꯥ ꯑꯥ ꯑꯗꯦ ꯑꯗꯦ
ꯑꯥ ꯑꯉꯥꯪ ꯑꯩꯈꯣꯏ ꯇꯤꯟꯅꯕꯅꯤ
ꯑꯣ ꯑꯣ ꯑꯣ
ꯑ ꯏꯂꯕꯦꯟ ꯇꯨꯋꯦꯜ ꯀꯔꯤꯉꯥꯏꯗꯤꯀꯣ
ꯎꯝ ꯎꯝ
ꯇꯨꯏꯁꯟ ꯆꯞ ꯆꯠꯃꯤꯟꯅꯔꯒ ꯑꯗꯨꯝ ꯇꯤꯟꯅꯕꯅꯦ ꯍꯧꯖꯤ ꯀꯥꯟꯗꯤ ꯄꯥꯎ ꯀꯌꯥ ꯐꯥꯎꯅꯥꯗꯦꯗ
ꯑꯣ ꯑꯗꯣ ꯑꯩꯒꯤ ꯔꯤꯂꯦꯇꯤꯞꯁꯨ ꯑꯣꯏꯕꯅꯦꯕ ꯏꯃꯥꯔꯣꯝꯗꯀꯣ
ꯑꯣ ꯑꯣ
ꯃꯥꯒꯤ ꯀꯖꯤꯟꯅꯦꯕꯗꯣ
ꯑꯣ
ꯃꯥꯏꯟ ꯇꯧꯕꯅꯦ
ꯎꯝ
ꯏꯃꯥꯔꯣꯝꯗꯒꯤ ꯀꯩ ꯍꯥꯏꯁꯦꯔ ꯌꯥꯝꯅ ꯈꯔ ꯑꯉꯥꯡ ꯑꯣꯏꯔꯦ ꯍꯥꯏ ꯈꯔ ꯑꯉꯥꯡ ꯑꯣꯏꯔꯦ ꯍꯥꯏꯕ ꯇꯥꯔꯦ ꯃꯥꯔꯣꯝꯗꯨꯗꯤ ꯀꯣ
ꯒꯔꯥꯟꯗ ꯊꯥꯗꯦ ꯅꯪꯅꯍꯥꯏꯔꯤꯗꯣ
ꯍꯥꯥ
ꯅꯪꯅ ꯍꯥꯏꯔꯛ ꯏꯗꯣ ꯒ꯭ꯌꯥꯟ ꯇꯥꯗ꯭ꯔꯦꯕ
ꯎꯝ ꯑꯥ ꯍꯣꯏ ꯒ꯭ꯌꯥꯟ ꯇꯥꯔꯔ‌ꯣꯏ ꯌꯥꯔꯦ ꯁꯤꯒꯤ ꯋꯥꯔꯤꯖꯤ ꯍꯥꯏꯗꯤ ꯏꯃꯥꯒꯤ ꯉꯥꯒ ꯑꯩ ꯏꯄꯥꯒꯤꯁꯦ ꯆꯍꯤ ꯌꯥꯝ ꯈꯦꯠꯅꯩꯕꯀꯣ
ꯑꯣ
ꯆꯍꯤ ꯇꯔꯥꯃꯔꯤꯔ ꯇꯔꯥ ꯇꯔꯨꯛ ꯔ ꯈ‌ꯦꯟꯅꯕꯅꯦꯕ
ꯑꯣ ꯑꯗꯣ ꯅꯪ ꯃꯃꯥꯅ ꯌꯥꯝ ꯑꯉꯥꯡ ꯑꯣꯏꯕ
ꯌꯥꯝ ꯑꯉꯥꯡ ꯑꯣꯏꯕꯃꯛꯇꯤ ꯅꯠꯇꯦ ꯏ ꯃꯥꯁꯨ ꯃꯥꯅ ꯂꯨꯍꯣꯡꯕꯗꯣ ꯊꯥꯔꯇꯤ ꯐꯣꯔꯗꯅꯦꯕ
ꯑꯣ